ꯇꯥꯔꯦ
ꯀꯩꯅꫭ ꯉꯁꯥꯏꯒꯩ ꯐꯣꯟ ꯇꯧ ꯆꯠꯇꯦꯅ ꯅꯪ ꯐꯣꯟꯗꫭ
ꯑꯩꯅ ꯇꯧꯕꯁꯨ ꯅꯪꯒꯤ ꯆꯠ ꯇꯦ
ꯅꯪ ꯐꫭꯟ ꯌꯥꯗꯕꯩ ꯑꯣꯏꯔꯝꯒꯅꯤ ꯑꯩ ꯈꯪꯏ
ꯐꯣꯟ ꯑꯅꯧꯕ ꯑꯃ ꯂꯩꯔꯒ ꯄꯤꯔꯛꯑꯣ ꯑꯍꯟꯕ ꯃ
ꯀꯔꯤꯅꯣ ꯍꯥꯏꯁꯤꯕꯣ ꯑꯩꯉꯣꯟꯗ ꯍꯥꯏꯔꯤꯕ ꯑꯗꯨꯕꯣ
ꯍꯣꯏ ꯑꯥꯏꯐꯣꯟ ꯄ꯭ꯔꯣ ꯃꯦꯛꯁ ꯑꯝ ꯄꯤꯔꯛꯑꯣ ꯑꯩꯉꯣꯟꯗ
ꯀꯩ ꯐꫭꯟꯅꫭ ꯑꯥꯏ ꯐꫭꯟ ꯇ꯭ꯋꯦꯟꯇꯤꯋꯥꯟ ꯄ꯭ꯔꫭ ꯃꯦꯛꯁꯂꫭ
ꯍꯣꯏ
ꯏꯁ ꯍꯣꯏꯒꯁꯨ ꯍꯥꯏꯔꯤ ꯀꯩꯗꫭꯏꯅꫭ
ꯑꯩ ꯐꫭꯟ ꯆꯠꯇꯕꯒꯤ ꯁꯥꯥꯎꯔꯤꯕꯅꯦ ꯍꯖꯤꯛ
ꯑꯩꯉꯣꯟꯗ
ꯍꯣꯏ ꯑꯩꯅ ꯈꯔ ꯈꯔ ꯗꯤꯃꯥꯟ ꯇꯧꯋꯦ ꯅꯕꯨ ꯅꯪꯅ ꯑꯩ ꯐꯣꯟ ꯆꯠ ꯍꯟ ꯗꯕ
ꯀꯔꯤ ꯀꯔꯤꯅꯣ ꯍꯥꯏꯁꯤꯕꫭ ꯑꯩ ꯀꯩꯝ ꯇꯧꯗꯦꯀꯣ
ꯑꯩꯅ ꯈꯔ ꯄꯩ ꯆꯥ ꯊꯥꯔꯛꯎ ꯑꯗꯨ ꯂꯩꯌꯨ ꯀꯥꯏꯅ ꯈꯔ ꯍꯥꯏꯌꯦ ꯅꯕꯨ ꯑꯩ ꯐꯥꯟ ꯆꯠꯍꯟꯗꯕꯗꯤ ꯅꯪꯁꯨ ꯍꯦꯟꯃꯟꯗ꯭ꯔꯥ
ꯅꯪꯖꯨ ꯂꯥꯟꯒꯅꯤ ꯀ ꯍꯥꯏꯌꫭ
ꯅꯪꯁꯨ ꯂꯥꯟꯒꯅꯤ ꯑꯗꯨꯗꯤ
ꯑꯩꯩꯅ ꯅꯠꯇꯦ ꯃꯦ ꯅꯦꯠꯋꯥꯛ ꯅꯨꯡꯉꯥꯏꯇꯕꯩ ꯑꫭꯏꯔꯝꯒꯅꯦ ꯃꯦ
ꯆꯤꯗ ꯆꯤꯡꯅꯔꯦꯗ
ꯇꯥꯏꯅꯧꯋꫭ ꯑꯩ ꯅꯠꯇꯤꯌꯦ ꯑꯩ ꯏꯔꯥꯟ ꯀꯩꯝ ꯂꯩꯇꯦ
ꯅꯪꯅ ꯈꯔ ꯂꯤꯛꯄꯁꯤꯗ ꯏꯆꯤꯡꯗ ꯆꯤꯡꯅꯕ
ꯏꯁ ꯏꯁ ꯀꯩꯅꯣ ꯅꯨꯃꯤꯗꯥꯋꯥꯏꯔꯝ ꯌꯧꯔꯛꯄꯁꯦ ꯀꯩꯗꯧꯔꯝꯃꯤꯅꯣ
ꯅꯨꯃꯤꯗꯥꯡ ꯋꯥꯏꯔꯝ ꯌꯧꯔꯛꯄꯁꯦ ꯀꯥꯡ ꯆꯤꯛꯑꯦꯅ ꯀꯥꯡꯈꯜ ꯊꯥꯔꯒ ꯂꯩꯔꯤ
ꯀꯥꯆꯤꯛꯑ ꯇꯨꯝꯃꯕꫭ ꯍꯥꯏꯖꯦ
ꯍꯣꯏ
ꯀꯩꯅꯣ ꯉꯜꯂꯤ ꯆꯥꯛ ꯏꯟꯖꯥꯡ ꯊꯣꯡꯉꯔꯣꯏꯗ꯭ꯔꯣ
ꯊꯣꯡꯗꯣꯏꯅꯦ ꯉꯍꯥꯛ ꯊꯣꯡꯗ꯭ꯔꯤꯀꯥꯟ ꯉꯍꯥꯛ ꯐꯝꯕꯁꯦ ꯐꯝ ꯕꯝ ꯈꯪꯗ꯭ꯔꯦ ꯀꯥꯡꯅ ꯍꯦꯛ ꯆꯤꯛꯄꯗ ꯑꯩ ꯀꯥꯡꯒꯟ ꯊꯥꯔ ꯁꯥꯟꯇꯤꯗ ꯑꯝꯇ ꯂꯩꯒꯦꯅ ꯂꯩꯔꯤꯅꯦ ꯀꯥꯡꯘꯟ ꯃꯅꯨꯡꯗ
ꯅꯪ ꯒꯦꯝ ꯁꯥꯟꯅꯗ꯭ꯔꯕꫭ
ꯒꯦꯝꯗꯨ ꯐꯣꯅꯌꯥ ꯑꯗꯨꯗꯨꯅ ꯏꯁꯥꯟ ꯁꯥꯟꯅꯗꯔꯦꯗ
ꯀꯔꯤꯒꯤꯅꯣ ꯍꯥꯏꯁꯤ ꯐꯣꯅ ꯑꯃꯥ ꯂꯩꯍꯥꯂꯨ ꯌꯗꯔꯥ ꯅꯥꯃꯗ
ꯍꯧꯖꯤꯛꯇ ꯑꯥꯏꯐꯣꯟ ꯄ꯭ꯔꯣ ꯃꯦꯛꯁ ꯂꯩꯌꯣ ꯍꯥꯏ ꯁꯤꯇꯤ ꯑꯩꯉꯣꯟꯗ
ꯑꯩꯗꯤ ꯅꯣꯏ ꯃꯥꯁꯨ ꯅꯠꯇꯅ
ꯑ ꯅꯠꯇ꯭ꯔꯗꯤ ꯍꯥꯏꯕ ꯌꯥꯗ꯭ꯔꯣ
ꯌꯥꯗꯦ ꯌꯥꯗꯦ ꯌꯥꯗꯦ ꯌꯥꯗꯦ ꯑꯩꯗꯤ ꯀꯥꯏꯗꯩ ꯄꯩꯁꯥꯟ ꯂꯩꯗꯣꯏꯕꯥ ꯑꯩꯕꯨ ꯀꯔꯣꯄꯥ
ꯅꯥꯪꯗ ꯑꯩꯅꯥ ꯀꯔꯣꯄꯥꯠ ꯇꯤꯅꯤ ꯅꯪ ꯊꯕꯛꯁꯨ ꯇꯧꯋꯤ ꯅꯪꯉꯣꯟꯗ ꯍꯥꯏꯗꯔꯥꯗꯤ ꯀꯅꯥ ꯍꯥꯏꯗꯣꯔꯤ ꯍꯥꯥ
ꯍꯥꯏꯔꯤꯁꯤ ꯅꯡ ꯆꯦꯀ ꯁꯨ ꯆꯠꯞꯁꯤꯔꯣ
ꯆꯦꯛ ꯁꯨ ꯆꯇꯄꯒ ꯍꯥꯏꯩꯖꯜꯂꯣ ꯍꯥꯏꯖꯜꯂꯣ ꯍꯥꯏꯩꯖꯂꯣ
ꯅꯦꯠ ꯅꯨꯉꯥꯏꯇꯦꯟ
ꯑꯩꯅꯁꯨꯝ ꯀꯩꯗꯧꯔꯦ
ꯆꯄꯛꯏꯕꯅꯤꯅꯦ
ꯀꯩꯗꯧꯕ
ꯆꯄꯛꯑꯦꯕ ꯋꯥ ꯉꯥꯡꯕꯗ
ꯄꯔꯕ ꯑꯃꯣꯛ
ꯐꯔꯦ ꯍꯧꯖꯤꯛ ꯐꯔꯦ ꯌꯥꯝ ꯁꯦꯡꯉꯦ ꯍꯧꯖꯤꯛꯇꯤ ꯄꯨꯡꯁꯦꯡ
ꯅꯦꯇꯣ ꯑꯩꯟ ꯐꯥꯔꯥꯒ ꯄꯨꯁꯤꯜꯂꯛꯄꯅꯤ ꯌꯨꯝꯁꯤꯗ
ꯑꯣ ꯑ ꯀꯔꯤ ꯀꯔꯤꯕ ꯋꯥ ꯐꯩꯋꯥꯒꯤ ꯃꯦꯆꯤꯟꯗꯣ ꯀꯣꯟꯜ ꯂꯩꯔꯝꯒꯅꯤꯀꯣ
ꯀꯔꯤꯅꯣꯗ ꯑꯗꯨꯒꯨꯝꯕ ꯖꯨꯗ ꯆꯥꯗꯕ ꯋꯥꯉꯥꯡꯀꯥꯅꯨ
ꯃꯌꯦꯛ ꯁꯦꯡꯡꯂꯒ ꯅꯦꯠ ꯆꯞꯠꯇꯅꯕ ꯋꯥꯏ ꯐꯥꯏ ꯃꯦꯆꯤꯟ ꯃꯅꯥꯛꯇ ꯐꯝꯃꯒ ꯈꯣꯜꯂꯒ
ꯎꯝ ꯎꯝ ꯎꯝ ꯍꯥꯏꯖꯜꯂꯛꯑꯣ ꯍꯥꯏꯖꯜꯂꯛꯑꯣ ꯍꯥꯏꯖꯜꯂꯛꯑꯣ ꯑꯩꯉꯣꯟꯗ ꯂꯣꯏ ꯇꯥꯏꯅꯔꯣ
ꯑ
ꯅꯪ ꯄꯤꯛꯅꯤꯛ ꯆꯠꯅꯤꯡꯉꯦꯗꯥꯏꯅꯦ
ꯆꯅꯤꯡꯉꯦ
ꯅꯣꯏꯕꯥꯗ ꯍꯥꯏꯌꯨ ꯍꯥꯏꯒꯦ ꯇꯧꯕꯅꯤ
ꯑꯦ ꯑꯗꯨꯒꯨꯝꯕ ꯅꯦꯆꯔꯗꯨ ꯇꯧ ꯀꯔꯤꯟ ꯐꯥꯕ ꯀꯩ ꯏꯥꯁ ꯗꯤꯁ ꯕꯤꯍꯦꯕꯤꯌꯦꯔ
ꯑ ꯄꯤꯛꯅꯤꯛ ꯆꯠꯄ ꯆꯧꯁꯤꯔꯣ
ꯆꯠ ꯂꯂꯣꯏꯔꯦ ꯀꯩꯅꯣ
ꯁꯦꯟꯗ꯭ꯔꯥꯗ
ꯌꯥꯏꯌꯦ
ꯅꯠꯇ꯭ꯔꯒ ꯈꯪꯗꯦꯗ ꯀꯥꯏ ꯀꯥꯏ ꯂꯩꯒꯦ ꯏꯁꯤꯡ ꯅꯨꯡꯁꯤꯠ ꯌꯥꯝ ꯏꯁꯤꯡ ꯅꯨꯡꯁꯤ ꯏꯁꯤꯡ ꯅꯨꯡꯁꯤꯡ ꯌꯥꯝꯅ ꯂꯩꯕ ꯃꯐꯝ ꯀꯣ
ꯎꯝ
ꯏꯔꯣꯏꯕ ꯌꯥꯕ ꯖꯒꯥ ꯑꯃ ꯆꯠꯅꯤꯡꯕ
ꯑꯩꯗꯤ ꯏꯔꯣꯢ ꯏꯔꯣꯏꯕꯩꯗꯤ ꯈꯪꯗꯦ ꯑꯩꯗꯤ ꯑ ꯇꯨꯔꯦꯟ ꯂꯣꯛ ꯍꯥꯏꯗꯔꯦ ꯇꯨꯔꯦꯟ ꯃꯆꯥ ꯏꯁꯤꯡꯒ ꯁꯥꯟꯅꯕ ꯅꯨꯡꯉꯥꯏꯗꯧꯕ ꯑꯝꯗ ꯆꯠꯅꯤꯡꯉꯤ ꯇꯨꯔꯦꯅ ꯃꯄꯥꯟꯗ ꯂꯩꯖꯈ꯭ꯔꯒ ꯏꯟꯖꯥꯡ ꯀꯩꯀꯥ ꯆꯥꯝꯕ ꯅꯨꯡꯉꯥꯏꯔꯣꯏꯗ꯭ꯔꯣ
ꯑꯗꯨꯁꯨ
ꯁꯤꯡꯒ ꯆꯣ ꯆꯦꯟꯕ ꯏꯁꯤꯡꯒ ꯁꯥꯟꯅꯗꯤꯁ
ꯀꯣꯢ ꯑꯩꯈꯣꯏ ꯃꯌꯥꯝ ꯇꯧꯔꯒ ꯀꯣꯏ ꯆꯠꯄꯗꯣ ꯈꯪꯕ꯭ꯔ ꯄꯥꯏꯟꯋꯨꯠꯇꯣ ꯑꯗꯨ ꯆꯠꯅꯤꯡꯗ꯭ꯔꯣ
ꯆꯅꯤꯡꯉꯤ
ꯑꯗꯨ ꯅꯨꯡꯉꯥꯏꯔꯣꯏꯗ꯭ꯔꯣ ꯏꯁꯤꯡ ꯆꯥꯎꯕ ꯂꯩꯔꯦ ꯄꯨꯈ꯭ꯔꯤ
ꯂꯩꯌꯦꯀꯣ ꯄꯨꯈ꯭ꯔꯤ ꯌꯥꯝ ꯂꯩꯀꯣ ꯑꯗꯨꯗ
ꯀꯥꯎꯔꯝꯃꯅꯤꯅꯦ
ꯑꯁ ꯀꯥꯎꯒꯦ ꯀꯥꯎꯒꯦ ꯇꯧꯔꯦ
ꯑꯗꯨ ꯆꯥꯛ ꯀꯥꯅꯕꯁꯨ ꯌꯥꯔꯦ ꯃꯅꯨꯡꯗ
ꯑꯥ
ꯑꯗꯨ ꯃꯐꯝꯁꯨ ꯍꯥꯡꯆꯤꯠ ꯌꯥꯝ ꯂꯥꯡꯕꯅꯦ ꯍꯥꯢꯕ
ꯎꯝ ꯁꯤꯠꯀꯥꯁꯨ ꯌꯥꯝ ꯁꯤꯠꯄꯅꯦ
ꯑꯗꯨ ꯆꯧꯁꯤꯔꯣ ꯅꯪꯒꯤ ꯄꯨꯕꯤꯌꯣ ꯍꯥꯏꯕꯥ ꯍꯥꯏꯔꯛꯄꯅꯤꯗ
ꯑꯗꯨꯗꯤ ꯆꯂꯦ
ꯑꯣ ꯗꯨꯗꯤ ꯖꯂꯕ
ꯑꯗꯨ ꯆꯠꯂꯣ ꯑꯗꯨꯗꯤ ꯑꯗꯨ ꯅꯠꯇꯕ ꯑꯗꯨ ꯅꯠꯇꯕ ꯑꯃ ꯆꯦꯔꯤ ꯕ꯭ꯂꯣꯁꯨꯝ ꯁꯥꯠꯄꯗꯣ
ꯑꯟꯗ꯭ꯔꯣꯜ ꯍꯥꯏꯁꯦ
ꯍꯣꯏ
ꯑꯟꯗ꯭ꯔꯣ ꯆꯠꯅꯤꯡꯉꯤꯔꯕ
ꯑꯗꯨ ꯆꯠꯅꯤꯡꯉꯦ
ꯑꯗꯨꯒꯤ ꯂꯩꯕꯨ ꯁꯨꯝ ꯊꯥꯕ ꯃꯇꯝꯗ ꯅꯠꯇꯅ ꯅꯞꯅ
ꯆꯤꯔꯨꯐꯨꯁꯨꯨꯝ ꯁꯥꯠꯄ ꯃꯇꯝ ꯅꯠꯇꯗꯤ ꯍꯥꯡꯗꯕ꯭ꯔꯣ ꯑꯗꯨꯕꯣ
ꯍꯥꯡꯉꯤ ꯍꯥꯡꯕꯗꯤ ꯑꯗꯨ ꯃꯇꯝ ꯅꯠꯇꯦ ꯍꯥꯏꯕ
ꯑꯣ ꯑꯗꯨ ꯆꯠ ꯄꯨꯗꯤ ꯆꯠꯂꯦꯕꯀꯣ ꯆꯦꯔꯤ ꯕꯨꯜꯁꯨꯝ ꯁꯥꯠꯂꯤꯀꯥꯟꯗ
ꯎꯝ
ꯑꯗꯨꯅ ꯆꯥꯛ ꯆꯥꯅꯕꯝꯒ ꯌꯥꯝ ꯅꯨꯡꯉꯥꯏꯕ ꯃꯥꯜꯂꯦ ꯃꯤ ꯆꯥꯛ ꯌꯥꯝ ꯆꯥꯅꯩꯌꯦꯕ
ꯎꯝ
ꯑꯗꯨ ꯆꯥꯛ ꯆꯥꯅꯕꯒꯤꯗꯤ ꯆꯠꯇ꯭ꯔꯤꯗꯅ ꯑꯗꯨꯗ ꯆꯠꯅꯤꯡꯕꯩ ꯋꯥꯅꯤꯗ
ꯆꯠꯂ ꯂꯣꯏꯔꯦ ꯀꯩꯗꯧꯔꯒꯦ ꯏꯃꯥꯏ ꯃꯥꯏ ꯑꯗꯨꯒꯤ ꯀꯞꯇꯔ꯭ ꯁꯨ ꯍꯥꯏ ꯌꯥꯏ
ꯏꯃꯥꯏ ꯏꯃꯥꯏ ꯅꯪꯅ ꯂꯤꯛꯄ ꯁꯤꯗꯅꯤꯅꯦ
ꯀꯞꯄ ꯀꯞꯄꯤꯗꯨ ꯀꯩꯒꯤꯅꯣ ꯍꯥꯏꯕꯅꯤꯗ
ꯅꯪꯅ ꯂꯤꯛꯄꯁꯤꯗꯅꯦꯃꯤ
ꯑꯗꯨꯒꯤꯗꯣ ꯍꯣꯏ ꯆꯠꯄꯕꯨꯗꯤ ꯌꯥꯏ ꯑꯗꯣ ꯃꯣꯏ ꯍꯣꯇ ꯌꯥꯗꯤ ꯌꯥꯏ ꯃꯣꯏ ꯎ ꯀꯩꯀꯥꯗꯨ ꯑꯗꯨꯝ ꯍꯧꯕꯅꯦꯕꯀꯣ ꯑꯗꯩꯗꯤ ꯑꯟꯗ꯭ꯔꯣꯒꯤ ꯍꯤꯗꯥꯛꯁꯨ ꯐꯪꯉꯦ ꯑꯟꯗ꯭ꯔꯣꯒꯤ ꯑꯣꯛ ꯃꯔꯤꯟ ꯇꯥꯖꯔꯝꯒꯤꯔꯣꯏ ꯅꯪꯗꯤ
ꯆꯥꯖꯗ꯭ꯔꯤ
ꯑꯗꯨ ꯑꯗꯨ ꯌꯥꯔꯦ ꯑꯗꯨ ꯌꯥꯔꯦ ꯌꯥꯝ ꯐꯖꯔꯦ ꯅꯪ ꯍꯥꯏꯗꯣ
ꯅꯪꯅ ꯄꯨꯕꯤꯗꯕꯗ ꯉꯥꯏ ꯑꯥꯏꯗꯤꯌꯥꯕꯨꯗꯤ ꯐꯖꯕ
ꯆꯠꯂꯗꯝꯅꯤ ꯆꯠꯂꯗꯝꯅꯤ ꯍꯟꯗꯛ
ꯨꯖꯨꯒꯥꯂꯤꯒ ꯍꯥꯏꯔꯤꯌꯦ
ꯑꯗꯨꯒ ꯐꯖꯅ ꯆꯠꯂꯁꯤ ꯄꯩꯁꯥꯗꯣ ꯍꯟꯗꯛ ꯈꯔ ꯐꯪꯅꯦꯕ
ꯎꯝ
ꯑꯗꯨꯒ ꯃꯈꯣꯏ ꯃꯄꯨꯅ ꯄꯩꯁꯥ ꯄꯤꯔꯛꯀꯅꯤ ꯍꯥꯏꯌꯦꯕ ꯍꯟꯗꯛ ꯀꯥꯥ
ꯑꯥ
ꯑꯗꯨꯅꯤ
ꯑꯣ ꯀꯥꯡ ꯀꯣꯏꯕ ꯄꯨꯕꯤꯕ ꯑꯣꯏꯅ ꯌꯥꯔꯦ ꯑꯗꯨꯗ
ꯑꯗꯨꯅꯦ ꯑꯩꯅ ꯈꯜꯂꯤꯁꯦ
ꯌꯥꯏꯅꯦ
ꯑꯗꯨ ꯀꯩ ꯑ ꯅꯣꯏ ꯃꯥꯑꯣꯏ ꯂꯩꯇꯔꯣ
ꯑꯩꯈꯣꯏ ꯃꯥ
ꯇꯥꯗꯦ ꯍꯥꯏꯔꯣ
ꯑꯩꯈꯣꯏ ꯃꯥꯗꯣ ꯊꯦꯡꯉ ꯊꯦꯡꯉꯒ ꯀꯩꯊꯦꯜ ꯀꯥꯕꯤꯑꯝ ꯇꯧꯔꯤꯌꯦ
ꯅꯣꯏ ꯃꯥ ꯀꯩꯊꯦꯜ ꯐꯝꯃꯤꯕꯣ
ꯀꯩꯊꯦꯜ ꯄꯣꯠ ꯂꯩ ꯆꯠꯈꯤꯕ ꯌꯦꯟꯁꯥꯡ ꯀꯩꯀꯥ ꯉꯥ ꯀꯥ ꯈꯔ ꯌꯦꯡꯉꯨꯅꯦꯌꯦ ꯉꯜꯂꯤꯀꯥꯟ ꯆꯠꯇꯦ ꯊꯦꯡꯉ ꯆꯠꯂꯤ
ꯍꯧꯖꯤꯛ ꯑꯗꯨ ꯍꯧꯖꯤꯛ ꯅꯨꯝꯗꯥꯡ ꯋꯥꯏꯔꯝꯗꯅ ꯐꯩꯗꯅ ꯀꯩꯊꯦꯜ ꯊꯣꯛꯄ ꯑ ꯑꯍꯣꯡ ꯑꯆꯥꯎꯁꯨ ꯐꯪꯉꯤꯗꯅ
ꯎꯝ ꯂꯣꯏꯁꯤꯜꯂꯛꯄꯒꯤ ꯃꯌꯨꯝ ꯍꯟꯅꯤꯡꯕꯗꯣ ꯍꯣꯡ ꯍꯣꯡꯅ ꯄꯤꯊꯣꯔꯛ ꯄꯗꯣ
ꯅꯣꯏ ꯃꯥꯗꯣ ꯑꯍꯣꯡꯕꯗꯨꯅ ꯄꯥꯝꯃꯤꯗꯅ ꯑꯩꯔꯣ ꯑꯍꯥꯎ ꯕꯅꯤꯍꯦ ꯍꯥꯏ ꯀꯥꯟꯅꯗꯦ
ꯀꯩ ꯆꯥꯏꯌꯦꯕ
ꯑꯥ ꯍꯋꯥꯏ ꯊꯣꯡꯕ ꯑꯝꯅꯦ
ꯑꯥ
ꯏꯔꯝꯕꯑꯣꯅꯦꯅꯣ ꯅꯦ ꯌꯦꯟ ꯊꯣꯡꯕ ꯈꯥ ꯊꯤꯜꯂꯛꯑ ꯦ
ꯑꯥ
ꯑꯗꯨꯒ
ꯍꯥꯎꯔꯦ ꯀꯩꯅꯣ ꯌꯥꯔꯦ ꯀꯩꯅꯣ ꯃꯥ ꯃꯃꯥ ꯃꯆꯥ ꯂꯣꯏ ꯌꯥꯎꯔꯦ
ꯅꯪ ꯀꯩ ꯆꯥꯕ
ꯀꯩꯅꯣ ꯑꯩꯅ ꯆꯥꯕꯗꯨꯕꯣ ꯑꯣ ꯑꯥ ꯆꯝꯊꯣꯡ ꯑꯃꯅꯦ ꯀꯥꯡ ꯍꯧ ꯑꯃꯅꯦ
ꯑꯑ
ꯑꯗꯒꯤꯗꯤ ꯍꯥꯎꯇꯦꯅ ꯀꯩꯅꯣ ꯂꯩꯔꯨꯢꯌꯦ ꯑꯣꯛ ꯊꯣꯡꯕ ꯂꯩꯔꯨꯢꯌꯦ
ꯌꯦꯁ ꯄꯩꯁꯥ ꯄꯥꯢꯕꯅꯤꯅꯥ
ꯑꯁ ꯌꯥꯝ ꯅꯠꯇꯦꯗ ꯄꯩꯁꯥ ꯄꯥꯏꯔꯗꯤ ꯊꯣꯡꯗꯧ ꯂꯩ ꯄꯥꯏꯗꯕꯅꯤꯅ ꯂꯩꯔ ꯆꯥꯏꯅꯦ ꯑꯊꯣꯡꯕꯣꯢꯅ
ꯆꯥꯔꯤꯗꯣ
ꯅꯠꯇꯤꯌꯦ ꯊꯣꯡꯅꯕ ꯂꯩꯕꯗꯨꯗꯤ ꯀꯦꯖꯤ ꯃꯈꯥꯏ ꯑꯃ ꯂꯩꯔꯛꯀꯅꯤ ꯐꯔꯛ ꯑꯗꯨꯝ ꯄꯥꯢꯔꯦ ꯄꯩꯁꯥꯗꯣ ꯑ ꯌꯧꯔꯦ ꯑꯊꯣꯡꯕ ꯑꯣꯢ ꯂꯩꯔꯗꯤ ꯆꯥꯝꯃꯒꯤ ꯂꯩꯕ ꯌꯥꯏ ꯑꯗꯥꯢꯅ ꯂꯩꯔꯒꯁꯨ ꯆꯥꯕꯅꯤꯗ
ꯑꯣ ꯅꯣꯏ ꯅꯅꯥꯎꯄꯥ ꯌꯨꯝ ꯂꯩꯕ꯭ꯔꯣ
ꯂꯩꯌꯦ
ꯃꯗꯤ ꯀꯩ ꯀꯩ ꯇꯧꯔꯤꯕ
ꯃꯥ ꯗꯣ ꯒ꯭ꯔꯦꯖꯨꯑꯦꯁꯟ ꯇꯧꯔꯤ
ꯑꯣ ꯂꯣꯢꯗ꯭ꯔꯤ
ꯂꯣꯏꯗ꯭ꯔꯤ
ꯍꯟꯗꯛ ꯁꯦꯃꯤꯁꯇ꯭ꯔ ꯀꯌꯥ ꯀꯥꯢꯕ
ꯑ ꯊꯥꯔ
ꯎꯒꯤꯗ꯭ꯔꯦꯅꯦ ꯍꯥꯟꯅ ꯊꯥꯢꯅ ꯎꯔꯝꯕꯗꯒꯤ
ꯎꯝ
ꯀꯃꯥꯢ ꯀꯃꯥꯏ ꯇꯧꯔꯒ ꯃꯇꯝ ꯂꯦꯜꯂꯤꯒꯦ ꯍꯧꯖꯤꯛꯀꯥꯟꯖꯤ ꯅꯨꯡꯁꯥꯒ ꯁꯥꯕꯁꯤꯗ
ꯑꯁ ꯈꯪꯗꯦꯕ ꯃꯇꯝꯒ ꯂꯦꯟꯕꯝ ꯈꯪꯗꯦ ꯁꯥꯕꯖꯤꯖꯨꯅꯦ ꯍꯥꯟꯅ ꯑꯩꯅ ꯅꯣꯏꯕꯩꯔꯥ ꯅꯠꯇ꯭ꯔꯒ ꯄ꯭ꯔꯤꯊꯤꯕꯤꯖꯤꯅ ꯁꯥꯒꯠꯂꯛꯏꯔ ꯈꯪꯗ꯭ꯔꯦꯕꯀꯣ ꯌꯥꯝ ꯁꯥꯔꯦꯕ ꯏꯁꯥꯁꯦ ꯈꯥꯡꯕ ꯉꯝꯗꯕꯤ ꯑꯃ ꯑꯣꯏꯔꯦ ꯁꯥꯕꯩꯁ
ꯃꯣꯔ ꯃꯕ
ꯑꯁꯅꯨ ꯑꯔꯗ
ꯀꯩꯅꯣꯪ ꯌꯥꯝ ꯄꯤꯖꯕ ꯥꯎ ꯊꯨꯝꯗ ꯃꯥꯅ
ꯑꯩꯗꯤ ꯏꯁꯤꯡ ꯒꯥꯁ ꯑꯃ ꯊꯥꯁꯨ ꯑꯗꯨꯝ ꯅꯣꯏ
ꯀ ꯍꯣꯏꯁꯤꯡ ꯂꯥꯁ ꯑꯣꯏꯣꯏꯕ ꯃꯤ
ꯑꯩꯗꯤ ꯆꯥꯛ ꯆꯥꯃꯁ ꯑꯃ ꯆꯥꯔꯁꯨ ꯑꯗꯨꯨꯝ ꯂꯣꯏꯔꯛꯀꯅꯤ ꯑꯩ ꯌꯥꯗ꯭ꯔꯦ
ꯤꯡ ꯇꯧꯅꯦ ꯗꯇꯤꯡ ꯃꯁꯥ ꯃꯎ ꯐꯅꯕ
ꯗꯥꯏꯇꯤꯡ ꯇꯧꯔꯁꯨ ꯑꯗꯨꯝ ꯂꯣꯏꯅ ꯌꯥꯗ꯭ꯔꯦꯕ
ꯂꯪꯅꯤ ꯍꯥꯏꯗꯨꯅꯪ ꯈꯪꯗꯦ
ꯑꯩ ꯀꯤꯕꯞ ꯇꯧꯔꯦ
ꯑꯗꯥꯡ ꯐꯥꯎꯅ ꯂꯅꯤꯅꯤ
ꯑꯥ
ꯍꯛꯆꯥꯡ ꯂꯨꯅ ꯅꯥꯟꯅ ꯊꯝꯒꯗꯕꯅꯤ
ꯃꯥꯅꯤ ꯃꯥꯅꯤ ꯑꯅꯤ
ꯈꯪꯗꯗꯤ ꯀꯩꯅꯣ
ꯑꯗꯨ ꯍꯥꯏꯔꯒ ꯅꯪ ꯋꯥꯋꯥꯛꯀꯤꯡ ꯅꯣꯡ ꯅꯤꯅꯤ ꯆꯦꯜꯂꯝꯃꯒ ꯇ꯭ꯔꯦꯂꯔ ꯀꯥꯞꯄꯝꯃꯒ ꯈꯣꯡ ꯑꯇꯥꯡꯕꯒ ꯂꯩꯔ ꯊꯣꯛꯑꯦ ꯍꯥꯏꯕ ꯄꯥꯎ ꯑꯃ ꯇꯥꯏ
ꯑꯦꯈꯣꯏ ꯅꯈꯥꯏꯕꯅꯤ ꯀꯩꯅꯣꯈꯣꯏꯗꯤ ꯂꯩꯩꯇꯦ ꯇꯦꯂꯔꯗꯤ ꯑꯩꯈꯣꯏ ꯈꯔ ꯄꯥꯝ ꯌꯕ
ꯀꯃꯂ ꯃꯤ
ꯎꯝ
ꯈꯣꯡ ꯑꯇꯥꯡ ꯑꯃꯒ ꯂꯩꯈꯥꯏꯗꯅ ꯆꯦꯜ ꯆꯦꯜꯂꯗꯧ ꯃꯥꯜꯂꯝꯃꯦꯑ
ꯃꯥꯆꯦꯂ ꯃꯦꯍꯠ ꯃꯥꯅ ꯈꯤꯇꯪ ꯇꯧꯔꯛꯄꯅꯅꯦ
ꯎꯝ
ꯂꯃꯦ
ꯑꯗꯨ ꯌꯦꯡꯉꯣ ꯑꯗꯨꯝ ꯅꯨꯡꯇꯤ ꯑꯗꯨꯝ ꯆꯦꯟꯕ ꯀꯩꯗꯧꯒꯦ ꯈꯣꯡꯎꯇꯨ ꯂꯝꯆꯟ ꯊꯝꯃꯤꯗꯨꯃꯣ
ꯁꯤꯔ ꯂꯩꯦ ꯅꯪ ꯎꯗ ꯅ ꯋꯥ ꯍꯥꯏꯗ ꯀꯅꯥꯇ ꯃꯥꯏ ꯅꯉꯣꯟꯗ
ꯑꯗꯨ ꯃꯥꯅ
ꯑꯗꯂꯣ ꯇꯧꯕꯧꯕꯟ ꯎ ꯑꯗꯨꯒꯕ ꯑꯣꯃꯥꯅ ꯇꯝꯃꯦ ꯀꯥꯏꯁꯤꯂ
ꯇꯃꯦ ꯇꯃꯦ
ꯆꯦꯜꯂ ꯀꯥꯡꯉꯁꯦ ꯊꯤ ꯇꯥꯖꯥꯅꯦꯦ
ꯍꯜꯂꯣ
ꯍꯥꯥꯎ
ꯀꯗꯧꯔꯒꯦ
ꯑꯣꯅꯦ ꯑꯩꯁꯦ ꯊꯕꯛ ꯑꯃꯒꯤ ꯄꯥꯈꯣꯟ ꯁꯤꯔꯛꯑꯦ ꯍꯧꯖꯤꯛ ꯑꯩ ꯊꯕꯛ ꯇꯧꯔꯨꯗ ꯌꯥꯗ꯭ꯔꯦ
ꯎꯝ ꯍꯣ ꯇꯧꯔꯣ ꯇꯧꯔꯣ
ꯍꯣ ꯍꯣꯏ